ꯍꯜꯂꯣ ꯆꯦ꯫
ꯇꯥꯏꯌꯦ ꯇꯥꯏꯌꯦ ꯀꯩꯀꯩ ꯆꯥꯔꯒꯦ ꯉꯁꯤꯒꯤ
ꯑꯁꯤꯒꯤ ꯆꯔꯥ ꯋꯥꯟꯖꯤꯜꯂꯦ ꯁꯥ ꯁꯥ ꯈꯥꯃꯦꯟ ꯑꯁꯤꯟꯕꯒ ꯍꯋꯥꯏ ꯑꯁꯥꯡꯕꯤꯒ ꯆꯝꯊꯣꯡ ꯑꯃꯅꯦ ꯊꯥꯡꯖꯤꯡ ꯀꯥꯡꯉꯧ ꯑꯃꯅꯦ ꯑꯗꯨꯒ ꯇꯧꯊ꯭ꯔꯥ ꯁꯤꯡꯖꯨ ꯑꯃꯒ
ꯍꯥꯟꯅ ꯆꯥꯔꯦ ꯑꯗꯨꯗꯤ
ꯇꯧꯊ꯭ꯔꯥ ꯍꯥꯏꯗꯤ ꯀꯩꯅꯣ
ꯇꯧꯊ꯭ꯔꯥꯅ ꯀꯕꯣꯛ ꯅꯥꯄꯤ ꯈꯪꯕ꯭ꯔꯥ
ꯑꯥ ꯑꯗꯨ ꯃꯅꯕ ꯆꯥꯕ ꯌꯥꯕ ꯑꯃ ꯂꯩ ꯎꯝ ꯁꯤꯡꯖꯨꯒꯨꯝꯕ ꯏꯔꯣꯝꯕꯒꯨꯝꯕ ꯆꯥꯅꯕ ꯎꯝ ꯑꯩ ꯑꯝꯇꯥ ꯆꯥꯗꯔꯤ ꯍꯥꯎꯋꯦ ꯌꯥꯝꯅ ꯕꯖꯥꯔꯗ ꯑꯗꯨꯝ ꯐꯪꯉꯨꯔꯗ
ꯑꯥ ꯐꯪꯕꯅꯦ ꯁ꯭ꯋꯥꯏꯗꯗꯤ ꯌꯥꯝ ꯍꯣꯡꯉꯤꯗ ꯑꯗꯨꯝ ꯍꯦꯛꯄ ꯑꯗꯨꯝ ꯈꯪꯗꯦ ꯄꯥꯠꯇꯨꯔꯦꯟꯗ ꯑꯗꯨꯝ ꯄꯤꯍꯧꯗꯍꯧꯕꯗꯣ ꯄꯨꯈ꯭ꯔꯤꯗ ꯍꯧꯕꯅꯦꯕ ꯄꯨꯈ꯭ꯔꯤꯒꯨꯝꯕꯗꯅ
ꯑ ꯉꯁꯤꯈꯛꯅꯪ ꯍꯥꯏꯔꯒ ꯇꯥꯏ ꯑꯩ ꯅꯍꯥꯟꯒꯩ ꯑꯝꯇ ꯈꯪꯗꯦ
ꯃꯃꯤꯡ ꯃꯥꯟꯅꯗꯕ ꯏ ꯑꯣꯏꯔꯝꯕꯁꯨ ꯌꯥꯏꯌꯦ ꯂꯝ ꯑꯃꯒ ꯑꯃꯒ ꯃꯃꯤꯡ ꯃꯥꯟꯅꯗꯕ
ꯑꯣ ꯍꯣꯏ ꯑꯗꯨꯕꯨꯗꯤ ꯀꯩꯅꯣꯗꯣ ꯎꯝ ꯃꯈꯜ ꯃꯈꯟ ꯃꯥꯖꯦ
ꯑꯩꯈꯣꯏ ꯁꯤꯗ ꯇꯦꯔꯤ ꯍꯥꯏꯕꯗꯨ ꯀꯔꯤ
ꯎꯝ
ꯃꯣꯏ ꯃꯣꯏ ꯍꯥꯏꯕꯗꯨꯕꯨ ꯑꯃꯖꯨ ꯍꯥꯏꯕꯅꯤ ꯃꯥꯟꯅꯗꯝꯕꯅꯦꯕ ꯑꯗꯨꯒꯤ ꯃꯤꯅ ꯃꯤꯅ ꯍꯥꯡꯉꯛꯄꯗꯖꯨ ꯈꯪꯗꯕ ꯌꯥꯎꯋꯦꯀ ꯍꯥꯏꯗꯤ ꯈꯪꯗꯤ ꯈꯪꯉꯒ ꯃꯃꯤꯡ ꯃꯥꯟꯅꯗꯕꯒꯤ ꯈꯪꯗꯕꯤꯗꯣ ꯑꯗꯨꯃꯥꯏꯅ ꯇꯧꯕ
ꯇꯧꯋꯦ ꯇꯧꯋꯦ ꯑꯩꯅ ꯅꯍꯥꯟꯋꯥꯏ ꯏꯃꯥꯟꯅꯕꯤ ꯑꯃꯒꯤꯗ ꯃꯣꯏ ꯑꯦꯛꯖꯥꯝ ꯊꯥꯕꯒꯤ ꯂꯝꯗꯣ ꯃꯣꯏꯔꯥꯡꯗ ꯁꯦꯟꯇꯔ ꯇꯥꯕꯒꯤ ꯃꯣꯏꯗ ꯂꯩꯔꯒ ꯊꯥꯕ ꯑꯩꯗꯣ ꯍꯪꯛꯇꯦ ꯆꯠꯃꯤꯟꯅꯅꯕ ꯃꯤ ꯂꯩꯇꯕꯒꯤ ꯑꯗꯨꯀꯥꯟꯗꯖꯨ ꯊꯔꯣꯏ ꯊꯣꯡꯕꯒꯤ ꯋꯥꯔꯤ ꯁꯥꯟꯅꯔ ꯑꯗ ꯑꯩꯅ ꯀꯔꯤꯕ ꯑ ꯑꯨꯁꯤꯡ ꯁꯥꯗꯣ ꯎꯆꯁꯤꯡꯁ ꯈꯪꯕ꯭ꯔꯥ
ꯑꯨꯁꯤꯡꯁꯥ
ꯃꯨꯛꯊ꯭ꯔꯨꯕꯤ ꯃꯄꯥꯟ ꯃꯥꯟꯕ ꯃꯔꯨ ꯃꯔꯨ ꯃꯔꯨ ꯑꯃ ꯅꯨꯡꯁꯤꯕꯗꯣ
ꯑ ꯑꯩ ꯈꯪꯒꯨꯝ ꯇꯧꯋꯦ ꯑꯗꯨꯗꯣ ꯅꯤꯡꯖꯪꯕꯗꯤ ꯊꯣꯛꯇ꯭ꯔꯦ ꯀꯥꯏ ꯈꯪꯒꯤꯒꯨꯝꯗꯤ ꯇꯧꯕ ꯉꯥꯏꯔꯣꯡꯒ ꯍꯥꯏꯐꯦꯠ ꯃ
ꯃꯦ ꯃꯥꯅꯦ ꯅꯣꯏ ꯉꯥꯏꯔꯣꯡ ꯍꯥꯏꯕ꯭ꯔꯥ ꯅꯣꯏꯔꯣꯝꯗꯁꯨ
ꯑꯥ
ꯑꯩꯁꯤꯅꯦ ꯑꯩꯈꯣꯏ ꯅꯔꯣꯝꯗꯁꯨ ꯑꯩꯈꯣꯏꯗ ꯑꯗꯨꯝ ꯉꯥꯏꯔꯣ ꯍꯥꯏꯌꯦꯕ ꯑꯩꯅ ꯉꯥꯏꯔꯣꯡꯗꯣ ꯊꯔꯣꯏ ꯊꯣꯡꯕ ꯊꯥꯛꯄꯗꯕꯅꯝ ꯅꯨꯡꯁꯤꯕꯅꯦ ꯑꯗꯨꯃꯥꯏꯅ ꯍꯥꯏꯕ ꯑꯗꯣ ꯃꯣꯏꯗꯣ ꯈꯪꯗꯦ ꯉꯥꯏꯔꯣꯡ ꯍꯥꯏꯖꯦ ꯀꯩꯅꯣꯗꯣ ꯈꯪꯗꯦ ꯃꯣꯏꯔꯣꯝꯗ ꯉꯥꯏꯔꯣ ꯍꯥꯏꯅꯗꯕꯒꯤ
ꯑꯥ ꯑꯩꯈꯣꯏꯗꯖꯨ
ꯍꯥꯏꯅꯦ ꯎꯝ
ꯑꯗꯒꯤ ꯁꯥ ꯃꯔꯣꯏ ꯍꯥꯏꯕꯖꯦ ꯑꯋꯥ ꯐꯗꯤꯒꯣꯝ ꯍꯥꯏꯕ ꯈꯪꯗꯦ ꯇꯣꯉꯥꯟ ꯇꯣꯉꯥꯟꯕ ꯃꯌꯥꯝꯌꯥꯝ ꯂꯩꯕꯅꯦꯕ
ꯌꯥꯝ ꯂꯩꯌꯦ ꯑꯗꯨꯒꯤꯁꯨ ꯅꯣꯛꯅꯤꯡꯕ ꯑꯃ ꯂꯩ ꯑꯩꯈꯣꯏ ꯃꯥꯗ ꯄꯣꯠꯂ ꯂꯥꯛꯑꯦꯌꯦ ꯈꯔ ꯑꯃꯅ ꯁꯥ ꯃꯔꯣꯏ ꯂꯩꯕ꯭ꯔꯥ ꯍꯪꯉꯤ ꯈꯔ ꯑꯃꯅ ꯑꯨ ꯂꯝ ꯃꯔꯣꯏ ꯂꯩꯕ꯭ꯔꯥ ꯍꯪꯉꯤ ꯈꯔ ꯑꯃꯅ ꯍꯨꯏ ꯃꯔꯣꯏ ꯂꯩꯕ꯭ꯔꯥ ꯍꯪꯉꯤ
ꯍꯥꯞꯁꯨ ꯐꯅꯠꯇꯕꯥꯥꯏ ꯇꯔꯦ
ꯁꯥꯊꯤꯕꯗ ꯍꯨꯏ ꯃꯔꯣꯏ ꯌꯧꯔꯛꯑꯦ ꯂꯥꯁꯇ
ꯑꯗꯨꯝ ꯍꯥꯏꯗꯤ ꯌꯦꯟꯖꯥꯡꯗꯣ ꯁꯥ ꯉꯥ ꯊꯣꯡꯕꯗ ꯍꯥꯞꯄꯦꯠꯅ ꯁꯥꯃꯔꯣꯏ ꯍꯥꯏꯅꯕꯅꯦꯕ ꯍꯨꯏ ꯃꯔꯣꯏꯗꯨꯗꯤꯐꯥꯎ ꯇꯥꯗ꯭ꯔꯤ
ꯑꯗꯨꯅꯦ ꯑꯃꯨꯛꯐꯥꯎ ꯇꯥꯗꯔꯤ ꯑꯍꯥꯟꯕ ꯇꯥꯏꯌꯦꯅ ꯅꯣꯛꯄꯗ ꯑꯈꯣꯏꯃꯥꯅ ꯌꯨꯝ ꯍꯜꯂꯛꯑ ꯇꯝꯕꯗ꯫
ꯏꯟꯖꯥꯡ ꯌꯣꯟꯕꯁꯤꯁꯨ ꯖꯥꯠ ꯖꯥꯠꯀꯤ ꯋꯥꯔꯤ ꯌꯥꯝ ꯇꯥꯏꯗ
ꯑ ꯗꯨꯝ ꯍꯥꯏꯗꯤ ꯄꯣꯠ ꯂꯩꯕ ꯂꯥꯛꯄꯗꯣ ꯀꯩꯅꯣ ꯇꯧꯒꯗꯕꯅꯤꯅ ꯑꯀꯛꯅꯕ ꯃꯤ ꯂꯩꯇꯕꯅꯤꯅ ꯑꯃꯅ ꯑꯃ ꯑꯃꯅ ꯑꯃ ꯍꯥꯏꯅꯕꯤꯗꯨꯅꯦ
ꯑꯗꯒꯤ ꯏꯟꯖꯥꯡ ꯆꯥꯕꯒꯤ ꯃꯑꯣꯡꯖꯨ ꯈꯨꯍꯥꯏ ꯈꯨꯍꯥꯏ ꯍꯥꯏꯅꯔꯛꯄꯗ ꯃꯈꯟ ꯃꯈꯟ ꯃꯥꯟꯅꯗꯕꯗꯣ꯫
ꯑꯥ
ꯈꯥꯃꯦꯟ ꯑꯈꯥꯕꯤꯗꯣ ꯆꯝꯐꯨꯠ ꯐꯨꯠꯂ ꯆꯥꯏꯒꯨꯝ ꯍꯥꯏꯅꯕ ꯑꯗꯨꯈꯛꯇ ꯅꯣꯏ ꯆꯥꯅꯕ꯭ꯔꯥ ꯑꯈꯥꯕꯤ ꯍꯣꯏ
ꯀꯩꯅꯣꯗ ꯑꯗꯨꯗꯤ ꯆꯥꯗꯦ
ꯑꯩꯈꯣꯏꯖꯨ ꯆꯥꯗꯦꯕ ꯈꯥꯕꯗꯣ ꯀꯅꯥ ꯊꯣꯡꯕ ꯆꯥꯔꯝꯗꯣꯏꯅꯣ ꯈꯜꯂꯤꯗꯅ ꯑꯗꯨ ꯃꯤ ꯂꯩꯔ ꯂꯥꯛꯄꯗ ꯆꯝꯐꯨꯠ ꯆꯥꯕ ꯍꯥꯎꯋꯦ ꯍꯥꯏꯌꯦ
ꯉꯥꯜꯂꯒꯗꯤ ꯃꯣꯔꯣꯛ ꯃꯦꯠꯄꯒꯨꯝꯕ ꯑꯗꯨꯃꯥꯏꯅ ꯇꯧꯔꯒꯗꯤ ꯆꯥꯏꯕ ꯑꯗꯨꯗꯨꯒ ꯆꯝꯐꯨꯠꯇꯤ ꯆꯥꯗꯦꯔ
ꯆꯝꯐꯨꯠ ꯑꯣꯏ ꯆꯥꯏ ꯑꯩ ꯈꯪꯗꯦ ꯀꯔꯤꯅꯣ
ꯀꯩꯅꯣ ꯍꯥꯏꯁꯤꯕꯣ
ꯇꯥꯗ꯭ꯔꯤ ꯇꯥꯗ꯭ꯔꯤꯔꯤꯕ ꯋꯥꯔꯤ ꯌꯥꯝ ꯊꯣꯛꯄꯅꯦ
ꯂꯣꯏꯔꯦ ꯍꯦ
ꯄꯤꯔꯨꯛꯁꯨ ꯀꯥꯡꯁꯣꯏ ꯊꯣꯡꯉ ꯆꯥꯅꯩꯌꯦ ꯃꯤ
ꯀꯠ ꯆꯝꯊꯣꯡ ꯊꯣꯡꯕꯗꯣ
ꯑꯥ
ꯑꯦ
ꯆꯥꯔꯕꯣ
ꯆꯥꯗ꯭ꯔꯤꯗꯨꯗꯤ ꯀꯥꯡꯁꯨ ꯀꯩꯅꯣ ꯀꯩꯀꯥ ꯇꯧꯔꯒ ꯆꯥꯕꯤꯗꯣ ꯑꯗꯨꯗꯤ ꯆꯥꯏ ꯁꯣꯏꯔꯒ ꯐꯨꯠ ꯁꯤꯡꯖꯨ ꯆꯥꯏ ꯀꯥꯡꯁꯨ ꯆꯥꯏ ꯑꯗꯨꯒ ꯆꯝꯊꯣꯡꯗꯤ ꯆꯥꯗꯦ
ꯆꯥꯏ ꯑꯩꯈꯣꯏ ꯏꯃꯥꯟꯅꯕꯤ ꯑꯃ ꯃꯣꯏ ꯈꯨꯔꯈꯨꯜ ꯂꯝꯗꯨꯅꯦꯕꯀꯣ ꯃꯣꯏ ꯏꯃꯨꯡꯒꯤ ꯏꯆꯥꯏ ꯄꯤꯔꯨꯛ ꯆꯝꯊꯣꯡ ꯊꯣꯡꯉ ꯆꯥꯍꯧꯋꯤ ꯑꯩꯅ ꯅꯣꯡꯃ ꯆꯠꯄ ꯀꯥꯟꯗ
ꯃꯈꯟ ꯃꯈꯜꯅꯤꯗ
ꯑꯥ ꯑꯗꯒꯤ ꯉꯥꯗ ꯑꯣꯏꯔꯁꯨ ꯃꯃꯤꯡ ꯃꯥꯟꯅꯗꯝꯕꯅꯦꯕ
ꯎꯝ
ꯌꯥꯝ ꯂꯩꯕꯅꯤꯅꯦ ꯀꯔꯤ ꯃꯣꯏ ꯍꯥꯏꯕꯗꯨꯕꯨ
ꯉꯥꯁꯨ ꯆꯝꯅ ꯊꯣꯡꯉ ꯆꯥꯕꯗꯣ ꯉꯥꯀ ꯁꯣꯏ ꯆꯥꯅꯩ ꯍꯥꯏꯌꯦ ꯑꯗꯣ ꯑꯩ ꯑꯃꯇꯥ ꯆꯥꯗ꯭ꯔꯤ
ꯑꯩꯖꯨ ꯑꯝꯐꯧ ꯆꯥꯗ꯭ꯔꯤꯗ ꯀꯥꯡꯁꯣꯏꯗꯤ
ꯍꯥꯎꯣꯏ ꯍꯥꯏ ꯑꯗꯨꯝ ꯑꯩꯈꯣꯏꯒꯤ ꯌꯦꯟ ꯀꯥꯡꯁꯣꯏ ꯊꯣꯡꯕꯗꯣ
ꯑꯥ
ꯑꯗꯨꯃꯥꯏꯅꯑꯗꯨꯝ ꯊꯣꯡꯕꯖꯥꯅꯤ
ꯎ
ꯍꯥꯎꯋꯦ ꯍꯥꯏ ꯆꯥꯅꯤꯡꯉꯦ ꯑꯝꯇꯪꯗꯤ ꯆꯥꯅꯤꯡꯉꯦ ꯆꯥꯕ ꯌꯥꯕ ꯄꯣꯠꯈꯩꯁꯦ ꯂꯣꯏ ꯁꯨꯈꯩ ꯇꯦꯁ ꯇꯧꯅꯤꯡꯉꯦ ꯑꯗꯨꯅꯤ
ꯌꯥꯕꯖꯥꯠꯅꯦ ꯑꯗꯣ ꯎꯠꯇꯤ ꯊꯣꯡꯕ ꯎꯠꯇꯤ ꯊꯣꯡꯕ ꯆꯒꯦꯝꯄꯣꯝꯕꯒꯨꯝꯗꯤ ꯍꯥꯏꯔꯤꯕ꯭ꯔꯥ ꯆꯤꯆꯦꯗꯤ
ꯑꯗꯨꯝ ꯅꯤꯌꯣꯝꯕꯨꯗꯤ ꯈꯪꯉꯦ ꯑꯗꯨꯒ ꯊꯣꯡꯉꯀꯥꯟꯗ ꯃꯍꯥꯎꯗꯣ ꯍꯥꯎꯅ ꯇꯎ ꯌꯥꯗꯕꯩ ꯋꯥꯅꯤ
ꯑꯩꯗꯤ ꯑꯗꯨꯗꯣ ꯐꯖꯅ ꯀꯩꯅꯣ ꯇꯧꯔ ꯍꯩꯇꯦꯗ ꯎꯠꯇꯤꯒ ꯆꯒꯦꯝ ꯄꯣꯝꯕꯒ ꯈꯦꯔ ꯊꯣꯡꯕꯁꯨ ꯐꯖꯅ ꯍꯩꯇꯌꯦ ꯃꯣꯏ ꯆꯥꯛ ꯆꯥꯛ ꯌꯥꯎꯕ ꯃꯔꯣꯟꯁꯦ ꯀꯌꯥ ꯀꯩꯗꯧꯗꯦꯗ
ꯑꯩꯈꯣꯏ ꯕꯥꯗꯤ ꯕꯥꯝꯃꯣꯟ ꯆꯠꯄꯅꯤꯅ ꯍꯥꯎꯖꯥꯟ ꯃꯣꯏꯅ ꯊꯣꯡꯕꯅꯤ
ꯑ
ꯑꯩ ꯏꯅꯥꯎ ꯄꯤꯌꯨ ꯃꯥꯗꯤ ꯊꯣꯡꯕ ꯊꯥꯛꯄ ꯌꯥꯝ ꯍꯩꯌꯦ ꯃꯁꯥꯒꯤ ꯇꯟꯒꯟꯗꯕꯗꯣ ꯑꯣꯏꯌꯦ ꯑꯩꯁꯤꯅ ꯈꯔ ꯇꯜꯂꯦ ꯃꯥꯅ ꯊꯣꯡꯉꯒ ꯆꯥꯕꯒꯤ ꯊꯕꯛꯁꯤꯃ ꯑꯩꯅ ꯀꯧꯕꯧꯕ
ꯅꯪ ꯊꯣꯡꯉꯣ ꯆꯥꯕ ꯑꯩ ꯊꯥꯡ ꯇꯨꯏꯦꯗꯣ
ꯇꯞꯗꯦ ꯇꯜꯂꯦ ꯁꯤꯟꯐꯝꯁꯦ ꯏꯌꯥ ꯌꯥꯗꯦ ꯆꯥꯕꯒꯤ ꯇꯦꯁ ꯇꯧꯕꯒꯤꯒꯨꯝꯕ ꯊꯕꯛ ꯂꯩꯕꯗꯣ ꯑꯗꯨꯒꯨꯝꯕꯗꯣ ꯆꯠꯂꯒ ꯆꯞ ꯆꯠꯅꯤꯗ
ꯁꯧꯗꯔꯌꯥꯗ ꯇꯦꯁ ꯇꯧꯔꯝꯗꯥꯏ ꯇꯧꯔꯝꯗꯥꯏ ꯈꯨꯅꯤꯡ ꯀꯧꯔꯛꯄꯗꯣ
ꯎꯝ ꯃꯣꯏꯒꯤ ꯇꯤꯚꯤꯗꯒ ꯌꯥꯝ ꯊꯧꯕ ꯑꯃ ꯂꯩꯗꯥꯏꯅꯦ ꯏꯟꯁꯥꯡ ꯃꯍꯥꯎ ꯇꯪꯒ ꯇꯪꯒ ꯔꯤꯚꯤꯌꯨ ꯄꯤꯕꯒꯦ ꯑꯣ ꯑꯗꯨꯒꯨꯝꯕꯩꯗꯣ ꯑꯩꯉꯣꯟꯗ ꯆꯥꯟꯅꯈꯤꯗꯁꯨ
ꯑꯗꯨ ꯑꯣꯏꯅ ꯆꯠꯀꯦꯔꯥ ꯆꯠꯂꯣ
ꯐꯔꯅꯤ ꯍꯥꯎꯏꯤ ꯍꯥꯎꯇꯦ ꯍꯥꯏꯕ ꯌꯥꯝ ꯍꯩꯅꯤꯕ
ꯑꯥ ꯑꯗꯣ ꯍꯩꯔꯖꯨ ꯑꯍꯥꯎ ꯉꯥꯛ ꯆꯥꯥꯁꯜꯂꯗꯤ ꯀꯔꯝꯕꯅ ꯍꯥꯎꯏꯤ ꯈꯪꯉꯣꯏꯗꯣꯏꯅꯦ ꯑꯗꯨꯁꯨ
ꯆꯨꯝꯃꯦꯗ
ꯃꯥꯅꯦ ꯑꯩ ꯉꯁꯥꯏ ꯆꯥꯈꯤꯕ ꯌꯥꯝ ꯍꯥꯎꯕꯗꯣ ꯀꯔꯝꯕꯩ ꯑꯣꯏꯗꯣꯏꯅꯣꯅ ꯑꯃꯨꯛꯁꯨ ꯈꯜꯂꯛꯇꯣꯏꯅꯦꯕ ꯑꯗꯒꯤ ꯂꯣꯏ ꯍꯧꯔꯛꯑꯒꯅ ꯍꯥꯏꯐꯝ ꯑꯃ ꯈꯪꯉꯣꯏꯗꯣꯏꯕ
ꯊꯕꯛꯁꯦ ꯅꯨꯡꯉꯥꯏꯕ ꯊꯕꯛꯇꯤ ꯑꯝꯇ ꯂꯩꯇꯕꯖꯥꯠꯅꯤ ꯋꯥꯗꯅ ꯅꯨꯡꯉꯥꯏꯕꯁꯦ ꯑꯝꯇ ꯌꯥꯔꯝꯗ꯭ꯔꯦ
ꯎꯝ ꯏꯟꯁꯥꯡ ꯁꯦꯝꯂꯣꯏꯗ꯭ꯔꯤꯕꯁꯦ
ꯌꯦꯟꯖꯥꯡ ꯁꯦꯝꯕ ꯂꯣꯏꯁꯤꯜꯂꯛꯀꯗꯧꯔꯦ ꯑꯩ ꯃꯔꯣꯏ ꯃꯜꯂꯤ ꯀꯣꯕꯤꯒꯤ ꯀꯥꯥꯁ ꯃꯨꯚꯗꯤ ꯂꯣꯏ
ꯎꯝ
ꯅꯪꯁꯦ ꯁꯦꯃꯤꯁꯇꯔ ꯀꯌꯥ ꯀꯥꯏꯅꯦꯕ
ꯐꯥꯔꯁ ꯑꯍꯥꯟꯕꯟꯅꯦ
ꯑꯗꯨꯗꯤ ꯌꯥꯝ ꯀꯣꯏꯊꯕ ꯌꯥꯔꯦ ꯍꯧꯖꯤꯛ
ꯐꯥꯔꯁꯁꯇꯔ ꯑꯁ ꯑꯩꯈꯣꯏꯁꯦ ꯅꯍꯥꯟꯋꯥꯏ ꯀꯣꯂꯦꯖ ꯆꯠꯄ ꯐꯥꯔꯁ ꯁꯦꯃꯤꯁꯇꯔ ꯁꯦꯀꯦꯟ ꯐꯥꯔꯁ ꯁꯦꯃꯤꯁꯇꯔ ꯐꯥꯎꯗꯤ ꯐꯖꯅ ꯀꯣꯂꯦꯖꯁꯦ ꯀꯥꯏꯌꯦꯕꯀꯣ
ꯎꯝ
ꯑꯍꯥꯥꯟꯕ ꯑꯣꯏꯕꯒꯤ ꯌꯥꯝ ꯀꯥꯖꯅꯤꯡꯕꯗꯣ
ꯑꯗꯨ ꯂꯣꯏ ꯍꯥꯏ ꯑꯣꯖꯥꯒꯩꯅꯖꯨ ꯅꯣꯏ ꯍꯨꯖꯤꯛ ꯅꯣꯏ ꯍꯧꯖꯤꯛꯇꯤ ꯌꯥꯝ ꯀꯥꯔꯛꯈꯤꯅꯤ ꯑꯗꯨꯗꯨꯒ ꯈꯤꯇꯪ ꯉꯥꯏꯔꯦ ꯅꯣꯏ ꯃꯁꯤꯡꯁꯨꯨꯝ ꯍꯟꯗꯔꯛꯀꯗꯕ
ꯁꯦꯀꯦꯟ ꯁꯦꯃꯤꯁꯇꯔ ꯀꯥꯔꯛꯄꯗꯩꯗꯤ ꯀꯩꯅꯣ ꯇꯧꯈ꯭ꯔꯦ ꯀꯣꯔꯣꯅꯥꯒꯤ ꯍꯧꯈ꯭ꯔꯦꯕꯀꯣ ꯑꯗꯨꯗꯩ ꯆꯥꯡ ꯅꯥꯏꯅ ꯀꯥꯟꯅꯔꯛꯇꯕ ꯍꯧꯕꯗꯒꯤꯩꯗꯤ ꯀꯣꯂꯦꯖꯇꯤ ꯑꯗꯨꯝ ꯌꯨꯝꯗꯒꯤꯩꯗꯤ ꯀꯣꯂꯦꯖ ꯇꯧꯔꯛꯄ ꯀꯣꯂꯦꯖ ꯐꯪꯉꯤ ꯁꯨꯡꯆꯪ ꯆꯪꯗꯕ
ꯆꯨꯝꯗꯣꯏꯅꯦ
ꯅꯤꯌꯣꯝ ꯆꯨꯝꯅ ꯆꯠꯄꯗꯣ
ꯂꯣꯟꯅ ꯗꯨꯝ ꯆꯠꯄꯗ ꯆꯠꯄꯗ ꯑꯗꯨꯒꯗꯤ ꯑꯗꯨꯝ ꯒ꯭ꯌꯥꯟ ꯇꯥꯔꯛꯄꯗꯗꯤ ꯀꯣꯂꯦꯖ ꯂꯣꯏꯗꯣꯏ ꯇꯧ ꯂꯩꯔꯝꯃꯤ ꯀꯣꯔꯣꯅꯥꯗ ꯑꯗꯨꯝ ꯐꯅꯌꯥꯝ ꯍꯧꯈꯤꯗꯅ ꯀꯣꯂꯦꯖ ꯀꯥꯒꯦ ꯐꯪꯍꯧꯗ꯭ꯔꯤ
ꯑꯥ
ꯂꯣꯏꯔꯝꯗꯥꯏꯗ ꯈꯔ ꯀꯥꯔꯒ
ꯀꯣꯔꯣꯅꯥꯁꯦ ꯌꯥꯝ ꯐꯠꯇꯦꯗ
ꯐꯠꯇꯦ ꯌꯥꯝ ꯃꯥꯡꯍꯜꯂꯦ ꯃꯇꯝ ꯌꯥꯝ ꯃꯥꯡꯉꯦ ꯀꯣꯔꯣꯅꯥꯅ ꯃꯔꯝ ꯑꯣꯏꯗꯨꯅ ꯃꯁꯤꯗꯩꯗ ꯄꯥꯈꯠꯇꯅ ꯚꯦꯛꯁꯤꯟꯒꯗꯣ ꯀꯥꯞꯄꯦ ꯑꯗꯨꯒ ꯍꯧꯖꯤꯛꯁꯤꯅ ꯑꯣꯏꯔꯤꯕ ꯐꯤꯕꯝꯁꯤꯅ ꯃꯔꯣꯝꯃꯥ ꯄꯃꯨꯕꯅ
ꯆꯤꯆꯦꯗꯤ ꯂꯥꯏꯟꯗ ꯆꯠꯂꯛꯄ꯭ꯔꯣ ꯌꯨꯝꯗꯒꯤ ꯑꯗꯨ ꯅꯠꯇ꯭ꯔꯒ ꯔꯦꯟꯇꯒꯨꯝꯕꯗ ꯂꯩꯔꯛꯄ꯭ꯔꯣ ꯍꯣꯁꯇꯦꯜꯒꯨꯝꯕ
ꯑ ꯑꯩꯈꯣꯏꯗꯤ ꯑꯩꯈꯣꯏ ꯃꯅꯥꯛꯀꯤꯗ ꯑꯅꯛꯄꯗ ꯇꯝꯃꯦ ꯑꯩꯗꯣ
ꯑꯥ
ꯂꯤꯕꯔꯦꯜꯗ ꯇꯝꯕꯅꯦꯕ ꯑꯗꯨꯅ ꯈꯣꯡꯅ ꯑꯗꯨꯝ ꯆꯠꯂꯦ ꯅꯛ ꯅꯛꯄꯅꯤꯅ
ꯅꯨꯡꯉꯥꯏꯔꯒꯅꯤ
ꯅꯨꯡꯉꯥꯏ ꯀꯩ ꯀꯩ ꯀꯥꯎꯔꯝꯃꯁꯨ ꯌꯨꯝꯗ ꯐꯠ ꯐꯠ ꯆꯦꯜꯂꯛꯄ ꯌꯥꯏ ꯅꯛꯄꯅꯤꯅ
ꯎꯝ ꯑꯦ ꯑꯩꯁꯤ ꯋꯥꯠꯂꯝꯃꯦꯅ ꯐꯠ ꯑꯗꯨꯝ ꯆꯪꯉꯨ ꯌꯥꯕ
ꯍꯣꯏꯁ ꯑꯩꯗꯤ ꯌꯥꯝ ꯇꯧꯋꯦꯗ ꯑꯦꯛꯖꯥꯝ ꯂꯥꯛꯑꯒ ꯑꯦꯗꯃꯤꯠ ꯀꯥꯔꯗ ꯀꯥꯎꯔꯝꯕꯒꯨꯝꯕ ꯕ꯭ꯔꯦꯟꯁꯦ ꯌꯣ ꯇꯥꯕꯤꯅꯦꯃꯤ
ꯏꯃꯣꯏꯅꯨꯒꯤ ꯑꯩꯒꯤ ꯇꯥꯏꯗꯣ ꯀꯔꯥꯏꯅꯣ ꯇꯧꯕꯗꯣ
ꯑꯗꯨꯃꯛꯅꯤ ꯑꯣꯏꯔꯤꯁꯦ
ꯑꯦꯃꯤꯀꯥꯇꯤ ꯌꯥꯎꯗꯦꯅ ꯇꯧꯔꯣꯀꯣ ꯏꯇꯤ ꯊꯤ ꯚꯥꯀꯥꯜ ꯂꯨꯀꯥꯜ ꯄꯥꯛ ꯇꯥꯡꯕꯗꯣ
ꯀ꯭ꯂꯥꯁ ꯀꯩꯅꯣ ꯇꯧꯕ ꯑꯩꯅ ꯇꯥꯔꯤꯕ ꯔꯨꯝꯗꯨꯣ ꯌꯦꯡꯉꯑꯕ ꯌꯦꯡ ꯂꯣꯏꯔꯀꯥꯟꯗ ꯆꯪꯉꯒꯦꯅ ꯑꯩ ꯏꯀꯥꯟ ꯂꯧꯊꯣꯛꯀꯦ ꯇꯧꯔꯛꯒ ꯀꯥꯟꯗ ꯌꯥꯎꯔꯝꯗꯕꯤꯅꯦ ꯐꯖꯗꯕꯅ ꯍꯧꯖꯤꯛꯀꯥꯟꯗꯤ ꯑꯃꯨꯛ ꯀꯩꯅꯣ ꯇꯧꯅ ꯍꯥꯏꯗꯅ ꯑꯗꯨꯝ ꯑꯦꯗꯃꯤꯠ ꯀꯥꯔꯠꯇꯣ ꯌꯥꯎꯔꯛꯇ꯭ꯔꯒꯁꯨ ꯑꯗꯨꯝ ꯈꯨꯗꯛꯇ ꯆꯤꯡꯊꯣꯛꯐꯝꯗ ꯆꯠꯂꯒ ꯑꯗꯨꯝ ꯆꯤꯡꯊꯣꯛꯅꯕ ꯑꯃꯨꯛ ꯌꯥꯔꯦꯗꯅ
ꯎꯝ
ꯇꯧꯗꯕ꯭ꯔꯥ ꯅꯣꯏꯒꯤꯗꯤ
ꯍꯥꯥ
ꯅꯣꯏꯔꯣꯝꯒꯤꯗꯤ ꯅꯣꯏ ꯀꯣꯂꯦꯖꯀꯤꯗꯤ ꯇꯧꯗꯕ꯭ꯔꯥꯕꯗꯣ ꯑꯗꯨꯝ ꯆꯤꯡꯊꯣꯛꯄ ꯈꯨꯗꯛꯇ ꯑꯗꯨꯝ ꯆꯤꯡꯊꯣꯛꯄ ꯌꯥꯕꯤꯗꯣ
ꯑꯗꯨꯗꯣ ꯈꯪ ꯑꯗꯨ ꯑꯦꯛꯖꯥꯝ ꯕꯧ
ꯑꯣ ꯅꯪ ꯍꯧꯗ꯭ꯔꯤꯕꯅꯤꯅ ꯑꯣ ꯑꯩ ꯉꯥꯎꯔꯦ ꯇꯧꯔꯤꯖꯦ
ꯍꯩ ꯍꯨ
ꯁꯥꯔꯤꯕ ꯋꯥꯔꯤꯖꯦ ꯀꯔꯤꯅꯣ
ꯑꯗꯣ ꯍꯦꯟꯖꯥꯡꯗꯣ ꯊꯣꯡꯖꯔꯣ ꯐꯖꯅ ꯑꯩꯅ ꯑꯃꯨꯛ ꯌꯦꯠꯄꯤꯔꯦ ꯇꯧꯔꯤꯖꯦ ꯊꯝꯃꯒꯦ ꯑꯗꯨꯗꯤ ꯆꯦ
ꯍꯣꯏ ꯊꯝꯃꯦ ꯊꯝ